ꯕꯥꯏ
ꯍꯥꯂꯣ
ꯇꯥꯏꯌꯦ ꯇꯥꯏꯌꯦ
ꯑꯣ ꯑꯥ ꯑꯩꯒꯤ ꯐꯣꯟ ꯂꯣꯛꯀꯅꯨ
ꯍꯨꯝ ꯍꯨ
ꯁ꯭ꯋꯣꯔꯤ ꯆꯥꯛꯅ ꯀꯔꯤ
ꯃꯣꯏ ꯊꯣꯛꯅꯤꯡꯉꯦ ꯍꯥꯏꯕ
ꯊꯣꯛꯑꯣ
ꯊꯣꯛꯑꯣ
ꯊꯣꯛꯈ꯭ꯔꯦ
ꯊꯣꯛꯇ꯭ꯔꯗꯤ ꯑꯩꯟ ꯑꯩꯅ ꯏꯁꯇꯦꯇꯥꯁ ꯊꯝꯕꯗꯨ ꯎꯕ꯭ꯔꯥ
ꯀꯔꯤ ꯁꯇꯦꯇꯥꯁ ꯅꯣ
ꯍꯥ
ꯀꯥꯎꯔꯦ ꯑꯩ
ꯍꯥꯥ
ꯀꯥꯎꯔꯦ ꯑꯩ ꯌꯦꯡꯗꯕ
ꯑꯗꯣ ꯑꯩꯅ ꯌꯦꯡꯉꯦ ꯌꯦꯡꯉꯦ ꯑꯩꯅ ꯊꯥꯝꯕꯒꯤꯀꯣ ꯏꯆꯦꯒꯅ ꯊꯥꯔꯛꯄꯁꯦ ꯅꯪ ꯍꯤꯗꯥꯛꯒꯤ ꯌꯣꯟꯕ꯭ꯔꯥ ꯍꯥꯏꯔꯛꯑꯦ ꯃꯥꯅ ꯔꯤ ꯔꯤꯄ꯭ꯂꯥꯏ ꯃꯥꯒꯤ ꯔꯤꯄ꯭ꯂꯥꯏꯁꯦ ꯅꯪ ꯍꯤꯗꯥꯛ ꯌꯣꯟꯕꯔꯅ ꯊꯥꯔꯛꯑꯦ
ꯀꯅꯥ ꯀꯅꯥ ꯀꯅꯥ ꯀꯅꯥ
ꯏꯆꯦꯒꯟ ꯎꯝ ꯎꯝ ꯃꯃꯤꯡꯗꯣ ꯍꯤꯗꯥꯛꯒꯤ ꯃꯃꯤꯡꯗꯤ ꯈꯔ ꯃꯥꯜꯂꯦꯕ ꯑꯗꯨꯒꯤ ꯑꯣꯏꯔꯝꯒꯅꯤ
ꯀꯅꯥ ꯀꯅꯥꯅꯣ
ꯍꯥꯥ
ꯍꯨꯝ
ꯅꯪꯒꯤ ꯅꯦꯠꯋꯔꯛꯁꯦ ꯑꯁ
ꯍꯣꯏ
ꯅꯈꯣꯟ ꯐꯖꯅ ꯇꯥꯗꯦ
ꯇꯃꯛ ꯑꯩꯒꯤꯅꯦ ꯅꯦꯠꯋꯥꯔꯛꯀꯤ ꯄ꯭ꯔꯣꯕ꯭ꯂꯦꯝꯁ
ꯇꯥꯏꯌꯦ ꯇꯥꯏꯌꯦ ꯎꯝ ꯀꯔꯤ ꯅꯨꯡꯉꯥꯏꯇꯕ꯭ꯔꯥ ꯇꯥꯕ꯭ꯔꯣ
ꯑꯦ ꯋꯥꯔꯜꯀꯞ ꯂꯣꯏꯕ ꯐꯥꯎꯗꯤ ꯂꯥꯏꯔꯤꯛ ꯄꯥ ꯄꯥꯅꯤꯡꯉꯥꯏ ‌ꯂꯩ
ꯑꯁ‌ ꯈꯪꯗꯦꯗ
ꯄꯥꯅꯤꯡꯉꯁꯨꯀꯣ ꯑꯩꯈꯣꯏꯒꯤ ꯋꯥꯈꯜꯗ ꯀꯩꯅꯣꯝ ꯀꯩꯅꯣꯝ ꯌꯥꯎꯋꯦꯕ ꯀꯔꯤꯅꯣ ꯈꯪꯗꯦ ꯐꯖꯅꯁꯨ ꯇꯨꯝꯗ꯭ꯔꯦ ꯍꯣꯏ ꯍꯥ ꯄꯨꯛꯁꯦ ꯅꯨꯡꯉꯥꯏ ꯆꯥꯃꯟ ꯑꯗꯨꯅꯦ ꯆꯥꯛ ꯆꯥꯕꯗꯣ ꯇꯔꯥ ꯒꯨꯨꯝꯕꯗ ꯆꯥꯏꯌꯦ ꯑꯗꯨꯒ ꯋꯥꯁꯥꯞ ꯑꯗꯨ ꯑꯗꯥ ꯇꯧꯒꯅꯤ ꯃꯇꯥꯝ ꯂꯩꯇꯦ
ꯅꯨꯄꯥꯒꯗꯤ
ꯅꯪꯒꯤ ꯅꯦꯠꯋꯥꯔꯛꯁꯦ ꯌꯥꯗ꯭ꯔꯦ
ꯇꯨꯋꯦꯜꯐ ꯏꯂꯚꯦꯟ ꯊꯥꯔꯇꯤꯟ ꯏꯂꯚꯦꯟ ꯑꯗꯨꯋꯥꯏ
ꯆꯥꯛ
ꯇꯥꯏ ꯇꯥꯏ ꯅꯈꯣꯟꯗꯤ ꯐꯖꯅ ꯇꯥꯏꯌꯦ
ꯇꯥꯗꯕ꯭ꯔꯣ ꯇꯥꯗꯕ꯭ꯔꯣ ꯅꯥ ꯀꯣꯟꯇꯦ
ꯇꯥꯕ꯭ꯔꯣ
ꯇꯥꯏꯌꯦꯕ
ꯑꯩꯈꯣꯏ ꯈꯣꯏꯒꯤ ꯅꯦꯠꯋꯥꯔꯛꯁꯦ
ꯅꯪ ꯖꯤꯛ ꯋꯥꯏꯐꯥꯏ ꯄꯥꯏꯕ꯭ꯔꯣ
ꯎꯝ ꯋꯤꯐꯥꯏꯅꯦ
ꯅꯪꯒꯤ ꯐꯣꯔ ꯖꯤ ꯑꯣꯏꯕ꯭ꯔꯥ
ꯎꯝ ꯐꯣꯔ ꯖꯤꯅꯤ ꯑꯩ
ꯋꯥꯏꯐꯥꯏꯗ ꯅꯠꯇꯕ ꯑꯗꯨꯒꯤ ꯑꯣꯏꯔꯝꯒꯅꯤ
ꯑ ꯂꯣꯏꯈ꯭ꯔꯦ ꯑꯗꯨꯒꯤ ꯉꯁꯤ
ꯉꯁꯥꯏ ꯑꯩ
ꯍꯌꯦꯡꯗꯤ ꯍꯌꯦꯡꯗꯤ ꯊꯝꯃꯝꯃꯨꯀꯣ ꯅꯪꯒꯤ ꯗꯇꯥ ꯄꯦꯛꯇꯣ
ꯎꯪꯀꯦ
ꯑ ꯑꯩꯈꯣꯏꯒꯤꯁꯦ ꯅꯦꯠꯋꯥꯛ ꯐꯖꯗ꯭ꯔꯗꯤ ꯅꯨꯡꯉꯥꯏꯇꯦ ꯍꯥꯏꯕꯅꯦꯕ ꯑꯗꯨꯒꯤ
ꯁꯨꯃꯥꯏꯅ ꯌꯥꯏ ꯍꯥꯏꯕ ꯌꯥꯕ꯭ꯔꯅꯤ ꯅꯪ
ꯌꯥꯕ ꯑꯍꯣꯏ ꯌꯥꯏꯌꯦ ꯌꯥ ꯑꯗꯨꯝ ꯌꯥꯕꯗꯤ ꯌꯥꯏꯌꯦ ꯑꯗꯣ ꯈꯔꯗꯣ ꯆꯦꯛꯁꯤꯟꯒꯗꯕ ꯍꯥꯥ ꯆꯦꯛꯁꯤꯟꯒꯗꯕ ꯈꯔ ꯎꯝ ꯌꯥꯕꯨꯗꯤ ꯌꯥꯏꯌꯦ ꯑꯗꯣ ꯍꯥꯏꯗꯕꯅ ꯐꯥꯏ
ꯎꯝ ꯌꯦꯟꯅ ꯑꯥꯏ ꯑ ꯈꯪꯇꯦ ꯄꯨꯟꯁꯤꯁꯦ
ꯅꯦꯠꯋꯥꯛ ꯅꯨꯡꯉꯥꯏꯇꯦ ꯍꯣꯏ
ꯅꯦꯠꯋꯥꯔꯛ ꯁꯤꯔꯕꯣ
ꯑꯣꯟ ꯇꯧꯈ꯭ꯔꯦꯀꯣ ꯑꯩꯒꯤ
ꯀꯔꯤ
ꯎꯝ ꯑꯩ ꯏꯅꯥꯎ ꯅꯨꯨꯄꯥ ꯑꯗꯨꯅꯦ ꯃꯣꯏꯗ ꯉꯥꯡꯔꯁꯨ ꯑꯩ ꯗꯥꯏꯂꯣꯟꯗ ꯉꯥꯡꯗ꯭ꯔꯗꯤ ꯑꯩ ꯏꯃꯥꯅꯀꯣ ꯃꯔꯥꯛ ꯃꯔꯥꯛꯇꯗꯤ ꯃꯩꯇꯩꯂꯣꯟꯅ ꯉꯥꯡꯉꯨ ꯍꯥꯏꯌꯦ ꯃꯉꯣꯟꯗ
ꯑꯗꯨꯅ ꯐꯕꯅꯦ ꯍꯥꯏꯕꯗꯤ ꯅꯣꯏ ꯅꯣꯏ ꯑꯥꯗꯣ ꯅ ꯅꯣꯏꯗꯤ ꯑꯗ ꯐꯥꯏꯌꯦꯗ ꯑꯗ ꯑꯗꯨ ꯍꯥꯏꯕꯗꯤ ꯍꯧꯖꯤꯛ ꯑ ꯑꯩꯈꯣꯏ ꯏꯃꯥꯟꯅꯕꯤ ꯂꯩꯕꯗꯣ ꯑꯗꯨꯒꯤ ꯃꯣꯏ ꯃꯐꯝꯗꯗꯤ ꯍꯥꯏꯕꯗꯤ ꯁꯤꯒꯨꯝꯕ ꯐꯪꯗꯗ
ꯍꯣꯏ ꯍꯣ ꯍꯣꯏ
ꯑꯗꯨꯒꯤ ꯍꯥꯏꯔꯔꯣꯏ ꯅꯣꯏꯒꯤꯗꯤ ꯈꯔ ꯐꯥꯏꯌꯦꯗ ꯑꯗꯨꯁꯨꯝ ꯃꯣꯏꯅ ꯄꯣꯠ ꯅꯩꯗ꯭ꯔꯗꯤ ꯂꯩꯕ ꯆꯠꯇ꯭ꯔꯗꯤ ꯍꯥꯏꯌꯥꯔꯣꯏꯌꯦ
ꯌꯨꯝꯗꯗꯤ ꯁꯨꯡꯉꯥꯡ ꯉꯥꯡꯗꯕꯅꯦ ꯑꯩꯅ ꯉꯥꯡꯗ
ꯑꯩꯈꯣꯏꯁꯨ ꯁꯨꯃꯥꯏꯅ ꯇꯧꯏ ꯎꯝ ꯑꯩꯈꯣꯏꯁꯨ ꯁꯤꯗ ꯂꯩꯌꯦ ꯍꯥꯏꯕꯁꯨ ꯃꯣꯏ ꯄꯣꯠ ꯂꯩꯔꯨꯗꯦꯗꯅ ꯃꯣꯏꯗꯤ
ꯎꯝ ꯃꯥ ꯆꯤꯡ ꯀꯥꯕꯒꯤ ꯋꯥꯔꯤꯗꯣ ꯅꯪ ꯇꯥꯕ꯭ꯔꯥ
ꯇꯥꯗꯦ
ꯃꯥ ꯅꯍꯥꯟ ꯆꯤꯡ ꯀꯥꯏ ꯍꯥꯏꯌꯦ ꯆꯤꯡ ꯀꯥꯕ ꯀꯥꯟꯗꯨ ꯀꯣ ꯑꯍꯥꯟ ꯑꯃꯥꯅ ꯋꯥꯠꯂꯤꯕ꯭ꯔꯣꯅ ꯍꯥꯡꯕ ꯃꯥꯜꯂꯦ ꯑꯗꯣ ꯃꯥ ꯗꯥ ꯒꯦꯟ ꯇꯥꯗꯕꯒꯤ ꯁꯨꯝꯗ ꯍꯥꯏꯕꯤꯈ꯭ꯔꯦ
ꯑꯍꯥꯟꯕꯅ ꯋꯥꯠꯂꯤꯕ꯭ꯔꯣ ꯍꯥꯏꯕ ꯃꯥꯜꯂꯦꯕ ꯃꯥꯅ ꯍꯥꯏꯔꯤꯕꯗꯣ ꯑꯗꯣ ꯈꯥꯡꯗꯥꯕꯒꯤ ꯁꯨꯝꯅ ꯍꯥꯏꯕꯤꯈ꯭ꯔꯦ ꯌꯦ
ꯑꯩꯅ ꯅꯨꯛꯅꯤꯡ ꯑꯃꯅ ꯈꯨꯇꯥꯏ ꯂꯥꯏꯕ꯭ꯔꯣ ꯍꯥꯏꯔꯒꯥꯟꯅ ꯂꯥꯏꯑꯦ ꯍꯥꯏꯔꯛ ꯀꯟꯅ ꯄꯤꯑꯣ
ꯒꯦꯟꯗꯥꯃꯤ ꯒꯦꯟꯗꯥ
ꯑꯗꯨꯒꯤ ꯋꯥꯔꯤꯗ ꯑꯁ ꯍꯥꯏꯗꯤ ꯇꯥꯕꯀꯟ ꯅꯣꯛꯅꯤꯡꯉꯦ
ꯑꯗ ꯃꯥꯁꯦ ꯑꯁꯣꯝꯗ ꯍꯥꯏꯕꯁꯦ ꯌꯥꯝ ꯇꯣꯏꯅ ꯍꯥꯏꯕꯅꯦ ꯅꯍꯥꯟꯁꯨ ꯗꯨꯀꯥꯟꯗꯥꯔ ꯑꯃꯥꯅꯀꯣ ꯅꯣꯏ ꯑꯅꯤꯈꯩꯗ ꯂꯩꯕ꯭ꯔꯥ ꯅꯍꯪ ꯀꯦꯁꯨꯝꯗ ꯑꯩ
ꯁꯣꯝꯗ ꯍꯥꯏꯕꯁꯦ ꯑꯁ ꯃꯥ ꯑꯦꯛꯁꯄꯥꯔꯠ ꯑꯣꯏꯈ꯭ꯔꯦ ꯁꯣꯝꯗ ꯍꯥꯏꯕꯁꯦ
ꯎꯝ ꯑꯩꯒꯤ ꯏꯅꯥꯎꯅꯨꯄꯥꯒꯤ ꯋꯥꯔꯤꯁꯨ ꯂꯩꯌꯦ ꯁꯤꯗ ꯑꯩꯈꯣꯏꯒꯤ ꯕꯣꯕꯣꯛꯅ ꯀꯣ ꯕꯣꯕꯣꯅ ꯋꯥ ꯍꯪꯕꯥ ꯃꯥꯜꯂꯦ
ꯎꯝ
ꯑꯗꯨꯒ ꯃꯥꯗꯤ ꯒ꯭ꯌꯥꯟ ꯇꯥꯗꯕꯒꯤ ꯑꯗꯨꯝ ꯌꯦꯡꯂꯒ ꯂꯦꯞꯄꯔꯥꯀꯣ ꯇꯥꯗꯕꯩ ꯋꯥ ꯑꯃꯐꯥꯎ ꯍꯥꯏꯗꯣꯛꯇꯕꯒꯤ ꯕꯣꯕꯣꯅ ꯑꯁ ꯌꯟ ꯇꯥꯗꯕ ꯃꯥꯜꯂꯦꯅ ꯑꯩꯈꯣꯏꯒꯤ ꯃꯣꯏꯒꯤ ꯃꯃꯥꯟꯅꯕ ꯑꯁꯤꯗ ꯑꯃ ꯂꯥꯏꯕꯗꯣ ꯑꯗꯨꯁꯨ ꯊꯣꯛꯂꯛꯑꯦ ꯍꯥꯏꯌꯦ ꯑꯗꯨꯒ ꯃꯥꯁꯨ ꯒ꯭ꯌꯥꯟ ꯇꯥꯗꯕꯩ ꯀꯦ ꯍꯣꯏ ꯍꯣꯏ ꯀꯛꯇ ꯍꯥꯏꯕꯒꯤ ꯑꯁ ꯅꯣꯏ ꯑꯅꯤꯁꯦ ꯍꯥꯏꯔꯒ ꯕꯕꯣꯛ ꯅꯣꯛꯑꯦ ꯍꯥꯏꯌꯦ
ꯃꯥꯁꯨ ꯉꯥꯡꯗꯕ꯭ꯔꯥ꯫
ꯑꯁ ꯉꯥꯡꯗꯕꯅ ꯃꯔꯣꯟ ꯊꯣꯛꯇꯕꯅꯤ ꯑꯗꯨꯒ ꯑꯩꯈꯣꯏ ꯑꯅꯤ ꯅꯣꯛꯄꯗꯣ ꯃꯥꯅ ꯍꯥꯏꯔꯛꯑꯦ ꯁꯨꯃꯥꯏꯅ ꯇꯧꯋꯩꯅ ꯑꯩꯈꯣꯏ ꯑꯅꯤ ꯑ ꯅꯣꯛꯄꯗꯣ꯫
ꯑꯗꯨꯒ__ ꯅꯍꯥꯟ
ꯅꯪ ꯒ꯭ꯌꯥꯟ ꯇꯥꯗꯗꯤ ꯕꯣꯕꯣ ꯒ꯭ꯌꯥꯟ ꯇꯥꯗꯦꯅ ꯍꯥꯏ ꯍꯥꯏꯕ ꯌꯥꯗ__ ꯗꯣ ꯍꯥꯏꯔꯀꯥꯟꯗ ꯑꯗꯨ ꯐꯥꯎ ꯍꯥꯏꯕ ꯍꯥꯏꯇꯦ
ꯑꯗꯨꯒ ꯃꯥ ꯍꯥꯟꯅ ꯏꯝꯄꯥꯜꯗ ꯂꯥꯛꯄ ꯃꯇꯝꯗꯀꯣ__ ꯑꯩꯈꯣꯏꯒꯤ ꯑꯣꯅꯔꯅ ꯑꯟꯗꯤꯅ ꯅꯦꯅꯦꯅꯥ ꯃꯥꯅ ꯅꯆꯦꯗꯤ ꯍꯥꯏꯕ ꯃꯂꯦꯕ ꯑꯗꯣ__
ꯎꯝ꯫
ꯑꯩꯈꯣꯏ ꯊꯥꯡꯃꯥꯏꯕꯥꯟꯗꯅꯦꯕ ꯑꯗꯣ ꯑꯩ ꯑꯩ ꯅꯪꯒꯤ ꯌꯨꯝꯗ ꯆꯠꯄ ꯑꯗꯨ ꯅꯨꯃꯤꯠꯇꯣ ꯑꯗꯣ__ ꯅꯪ ꯅꯆꯦꯗꯤ ꯀꯩ ꯆꯠꯄ꯭ꯔꯥꯅ ꯍꯪꯕ ꯃꯥꯜꯂꯦ ꯑꯗꯨꯒ ꯃꯥꯅ ꯊꯥꯡꯃꯩ__ ꯕꯥꯟ ꯍꯥꯏꯕ ꯃꯥꯜꯂꯦ ꯊꯥꯡꯃꯩꯕꯥꯟ ꯆꯥꯏꯈ꯭ꯔꯦ ꯍꯥꯏꯕ ꯃꯥꯂꯦ꯫ ꯑꯗꯣ ꯑꯗꯨ ꯅꯤꯅꯦꯅ ꯇꯥꯕꯗꯤ ꯇꯃꯦꯡꯂꯣꯡ ꯇꯥꯕ꯫ ꯑꯗꯩ ꯑꯩꯅ ꯍꯜꯂꯒꯣ ꯅꯪ ꯍꯜꯂꯛꯑꯕꯣꯅ ꯍꯥꯏꯌꯦ꯫ ꯀꯩ ꯀꯩ ꯅꯪ ꯇꯃꯦꯡꯂꯣꯡ ꯆꯠꯄ ꯅꯠꯇ꯭ꯔꯣꯅ ꯍꯥꯏꯔꯛꯄ__ ꯇꯣ ꯅꯠꯇꯦ ꯑꯩ ꯁꯒꯣꯜꯕꯟ ꯆꯠ__ ꯄꯅꯦꯅ ꯍꯥꯏꯕ ꯑꯗꯣ ꯃꯥꯅꯀꯣ ꯉꯁꯥꯏ ꯑ ꯍ ꯅꯅꯥꯎꯅꯨꯄꯥꯗꯤ ꯇꯃꯦꯡꯂꯣꯡ ꯆꯠꯈ꯭ꯔꯦ ꯍꯥꯌꯦ ꯍꯥꯏꯌꯦ꯫
ꯖꯥꯠ ꯖꯥꯠꯅꯦ ꯑꯩꯈꯣꯏꯁꯦ
ꯌꯥꯕ꯭ꯔꯥ ꯌꯦꯡꯀꯣ
ꯎꯝ ꯌꯥꯕ ꯉꯥꯛꯇꯅꯦ ꯍꯦꯔꯣ ꯍꯦꯔꯣ ꯉꯥꯛꯇ
ꯅꯪ ꯃꯤ ꯅꯦꯝꯕꯒꯤ ꯋꯥꯔꯤ ꯌꯥꯝ ꯑꯗꯨ ꯌꯥꯔꯕꯣ
ꯌꯥꯔꯦ ꯌꯥꯔꯦ ꯍꯣꯏ
ꯑꯣ ꯑꯣ ꯐꯔꯦ ꯑꯗꯨꯗꯤ
ꯎꯝ
ꯍꯌꯦꯡ ꯍꯌꯦꯡ ꯍꯌꯦꯡ ꯀꯣꯜ ꯇꯧꯔꯛꯑꯀꯦ
ꯍꯣꯏ ꯍꯣꯏ
ꯑꯣ ꯗꯦꯞ ꯃꯪꯐꯥꯔꯁꯦ ꯍꯌꯦꯡꯒꯤ ꯋꯥꯔꯤ ꯊꯝꯃꯁꯦ ꯐꯥꯔꯤꯛ ꯀꯣ ꯃꯪꯐꯥꯔꯁꯦ ꯎꯝ